ꯑꯗꯨꯝ ꯂꯩꯔꯦ
ꯍꯥꯥ
ꯂꯥꯏ ꯍꯔꯥꯎꯔꯒ ꯑꯗꯨꯝ ꯂꯩꯔꯦꯕ
ꯑꯩ ꯅꯪ ꯂ ꯑꯩ ꯄꯋꯥ ꯌꯦꯠꯂꯦ ꯍꯥꯏ ꯀꯩꯝ ꯍꯥꯏꯖꯔꯣꯏꯒ
ꯏ ꯀꯥꯔꯛꯄ ꯍꯨꯃꯥꯡ ꯁꯧꯕ ꯑꯉꯥꯡ ꯉꯥꯏ ꯇꯧꯕ ꯏꯁꯧ ꯂꯥꯡꯉꯦ ꯍꯥꯏꯕꯗ ꯑꯩꯗꯤ ꯂꯣꯏꯔꯒ ꯁꯥꯟꯅꯁꯦꯅ ꯍꯥꯏꯗꯤ ꯃꯇꯗ ꯂꯣꯏꯗ꯭ꯔꯤꯉꯩ ꯑꯉꯝ ꯇꯥꯂꯛꯀ
ꯍꯥꯏꯗꯤ ꯑꯩꯗꯣ ꯁꯥꯏꯀꯜ ꯁꯥꯟꯅꯅꯤꯡꯉꯛꯄ ꯍꯥꯏꯇꯥꯔꯦ ꯍꯥꯏꯗꯤ ꯏꯔꯨ ꯃꯨꯛ ꯂꯨꯖꯊꯣꯛꯈ꯭ꯔꯗꯤ ꯂꯥꯏꯔꯤꯛ ꯄꯅꯤ ꯀꯅꯤ
ꯂꯥꯏꯔꯥꯎꯕꯗꯤ ꯊꯦꯡ ꯀꯥꯟꯗ ꯐꯔꯛꯀꯅꯤ
ꯑꯥ ꯃꯣꯏꯗꯣ ꯑꯁ ꯌꯥꯝ ꯀꯨꯏ ꯀꯨꯏ ꯍꯔꯥꯎꯋꯦ ꯏꯁꯇꯨꯗꯦꯟ ꯂꯩ ꯈꯪꯉꯤꯖꯤꯕꯣ
ꯃꯣꯏꯗꯤ ꯀꯩꯅꯣ ꯇꯧꯕ ꯃꯣꯏꯗꯣ ꯑ ꯅꯣꯡꯄꯣꯛ ꯅꯤꯡꯊꯧꯅꯤ ꯍꯥꯏꯕꯥ ꯀꯩꯅꯣꯝ ꯍꯥꯏ ꯑꯩꯅ ꯖꯤꯝ ꯆꯠꯂꯝꯕꯗꯣ ꯑꯗꯨ ꯃꯅꯥꯛꯇ ꯅꯦꯕ
ꯑꯣ ꯁꯊꯤꯃꯅꯥꯛꯇꯔꯣ ꯅꯪ ꯖꯤꯝ ꯁꯤꯝꯃꯤꯅꯥꯛ ꯖꯤꯝ ꯂꯩꯕ꯭ꯔꯥ
ꯎꯝ
ꯀꯥꯏ ꯆꯤꯝ
ꯂꯣꯀꯦꯜ ꯖꯤꯝ
ꯂꯣꯀꯦꯜ ꯖꯤꯝ ꯗꯣꯀꯦꯜ ꯖꯤꯝ ꯌꯦꯡꯒ꯭ꯋꯦꯁ ꯐꯦꯕꯤꯗꯤ ꯍꯥꯏꯕ ꯑꯁꯤ ꯀꯔꯤꯅꯣ
ꯑꯥ
ꯃꯤꯑꯣꯏꯕꯒꯤꯅꯦ
ꯎꯝ
ꯈꯣꯏꯅ
ꯀꯔꯤ
ꯀꯩꯅꯣ ꯇꯧꯕꯗꯒꯤ ꯑꯦꯛ ꯃꯈꯣꯏꯅ ꯇꯥꯔꯛꯄꯗꯒꯤ ꯃꯣꯏꯒꯤ ꯀꯩꯅꯣ ꯑ ꯄꯥꯎ ꯐꯥꯎꯅꯅꯩ ꯗꯣꯠꯇ ꯏ ꯄꯥꯎ ꯐꯥꯎꯅꯅꯕꯒꯤꯗꯃꯛꯇ ꯁꯤꯖꯤꯟꯅꯔꯤꯕ ꯂꯣꯟꯖꯦ ꯑꯁꯤ ꯃꯇꯝꯒꯤ ꯃꯇꯨꯡ ꯏꯟꯅ ꯑꯗꯨꯝ ꯑꯍꯣꯡꯕ ꯂꯥꯛꯑꯦꯕ
ꯎꯝ
ꯑꯗꯣ ꯃꯣꯏꯖꯦ ꯑꯝ ꯂꯣꯟꯖꯦ ꯀꯔꯝꯕ ꯀꯔꯝꯕ ꯂꯣꯟ ꯁꯤ ꯀꯔꯝꯕ ꯂꯣꯟꯖꯦ ꯀꯔꯝꯕ ꯏꯪ ꯁꯣꯛ ꯀꯔꯤ ꯃꯇꯝ ꯀꯔꯝꯕ ꯃꯇꯝꯗ ꯑ ꯄꯨꯊꯣꯛꯈꯤ ꯊꯣꯛꯈꯤ ꯊꯣꯛꯂꯛꯈꯤ ꯍꯥꯏꯕꯒꯤ ꯆꯞ ꯆꯥꯕ ꯄꯤꯕ ꯉꯝꯗꯦ ꯁꯤꯃꯗꯤ ꯈꯪꯉꯦꯀꯣ ꯑꯈꯣꯏꯖꯦ ꯑꯗꯩ ꯂꯣꯟꯖꯦ ꯀꯩꯟ ꯇꯧꯔꯦ ꯎꯝ ꯑꯗꯨꯕꯨ ꯁꯥꯡꯂꯕ ꯄꯨꯋꯥꯔꯤꯒꯤ ꯈꯣꯡꯆꯠ ꯑꯝꯑꯒ ꯑꯃꯒ ꯂꯣꯏꯅꯅ ꯂꯣꯟꯁꯨ ꯑꯁꯨꯝ ꯑꯁꯨꯝ ꯆꯥꯎꯈꯠꯂꯛꯑꯦ
ꯎꯝ
ꯃꯁꯤꯒꯤꯁꯨ ꯃꯊꯛꯇꯅꯦ ꯃꯥꯂꯦꯝꯗ ꯂꯩꯔꯤꯕ ꯃꯤꯑꯣꯏ ꯀꯥꯡꯂꯨꯞꯁꯤꯡꯖꯤꯅ ꯃꯁꯥ ꯃꯁꯥꯒꯤ ꯑꯣꯏꯕ ꯂꯣꯟꯖꯦ ꯃꯈꯟ ꯃꯈꯟꯒꯤ ꯂꯣꯟ ꯖꯤꯡꯖꯦ ꯁꯤꯖꯦ ꯌꯥꯝ ꯉꯥꯡꯅꯔꯛꯑꯦꯀꯣ ꯑꯍꯥꯟꯕꯗ ꯑ ꯑꯅꯧ ꯑꯅꯧꯕ ꯂꯣꯟ ꯀꯌꯥꯝ ꯁꯤꯖꯤꯟꯅꯔꯛꯑꯦ
ꯎꯝ
ꯑꯗꯣ ꯁꯤ ꯈꯪꯉꯅꯤ ꯂꯦꯡꯒ꯭ꯋꯦꯁ ꯐꯦꯃꯤꯂꯤꯒꯤ ꯃꯇꯥꯡꯁꯦ
ꯎꯝ
ꯑꯗꯣ ꯑꯩꯅ ꯍꯧꯖꯤꯛ ꯈꯪꯉꯣꯏꯗꯣꯏꯁꯦ ꯍꯗ ꯄꯥꯕ ꯑꯃ ꯆꯪꯉꯤꯖꯦ ꯖꯤꯅꯣꯂꯣꯖꯤꯀꯦꯜ ꯀ꯭ꯂꯥꯁꯤꯐꯤꯀꯦꯁꯟ ꯑꯣꯐ ꯂꯦꯡꯒ꯭ꯋꯦꯁ ꯐꯦꯃꯤꯂꯤ ꯀꯤ ꯂꯦꯡꯒ꯭ꯋꯦꯁ ꯐꯦꯃꯤꯂꯤ ꯑꯗꯨꯒ ꯇꯥꯏꯞ ꯇꯥꯏꯞ ꯄꯣꯂꯣꯖꯤꯀꯦꯜ ꯀ꯭ꯂꯥꯁꯤꯐꯤꯀꯦꯁꯟ ꯑꯣꯐ ꯂꯦꯡꯒ꯭ꯋꯦꯁ ꯐꯦꯃꯤꯂꯤ ꯑꯦꯔꯤꯜ ꯀ꯭ꯂꯥꯁꯤꯐꯤꯀꯦꯁꯟ ꯑꯣꯐ ꯂꯦꯡꯒ꯭ꯋꯦꯁ ꯐꯦꯃꯤꯂꯤ
ꯑꯗꯨꯅ ꯀꯔꯤꯅꯣ ꯂꯦꯡꯒ꯭ꯋꯦꯁ ꯐꯦꯃꯂꯤ ꯀ꯭ꯂꯥꯁꯤꯐꯤꯀꯦꯁꯟ
ꯎꯝ ꯁꯤ ꯂꯦꯡꯒ꯭ꯋꯦꯖ ꯐꯦꯃꯤꯂꯤꯒꯤ ꯀ꯭ꯂꯥꯁꯤꯐꯤꯀꯦꯁꯟ ꯖꯤꯅꯣꯂꯣꯖꯤꯀꯦꯜ ꯀ꯭ꯂꯥꯁꯤꯐꯤꯀꯦꯁꯟ ꯑꯣꯐ ꯐꯦꯃꯤꯂꯤꯗ ꯌꯥꯎꯔꯤꯖꯤꯅ ꯂꯣꯟ ꯑꯃꯒꯤ ꯄꯥꯔꯤ ꯄꯨꯔꯤꯒꯤ ꯑꯣꯏꯕ ꯃꯔꯤꯗꯨꯒꯤ ꯃꯇꯨꯡ ꯏꯟꯅ ꯂꯣꯟꯒꯤ ꯀꯥꯡꯂꯨꯞ ꯈꯥꯏꯗꯣꯛꯄꯒꯤ ꯃꯑꯣꯡꯁꯤꯡꯗꯨꯅꯦꯕꯀꯣ ꯂꯣꯟꯒꯤ ꯊꯥꯏꯟꯗꯒꯤ ꯃꯣꯏ ꯃꯄꯥ ꯃꯄꯨꯒꯤ ꯀꯩꯅꯣꯗꯒꯤ ꯍꯧꯔꯛꯑꯒꯜ ꯀꯥꯡꯂꯨꯞ ꯈꯥꯏꯗꯣꯛꯄꯗꯣ
ꯎꯝ
ꯃꯤꯠꯌꯦꯡ ꯑꯁꯤꯗ ꯍꯧꯔꯛꯐꯝ ꯍꯧꯔꯛꯄꯝ ꯍꯧꯔꯛꯐꯝ ꯃꯥꯟꯅ ꯃꯥꯟꯅꯕ ꯂꯣꯟꯒꯤ ꯋꯥꯍꯩꯁꯤꯡ ꯆꯥꯡꯗꯝꯅꯔꯒ ꯂꯣꯟꯁꯤꯡꯗꯨꯒꯤ ꯍꯧꯔꯛꯐꯝ ꯊꯤꯗꯣꯛꯅꯕ ꯍꯣꯠꯅꯩ ꯁꯝꯅ ꯍꯥꯏꯔꯕꯗ ꯑꯈꯣꯏꯒꯤ ꯃꯩꯇꯩꯂꯣꯟꯖꯦ ꯇꯤꯕꯦ ꯇꯣ ꯕꯔꯃꯦꯟ ꯂꯦꯡꯒ꯭ꯋꯦꯁ ꯆꯜꯂꯦꯗꯅ꯫ ꯑꯗꯣ ꯁꯤꯖꯦ ꯃꯥꯅ ꯍꯥꯏꯅꯤꯡꯉꯤꯁꯦ ꯁꯤꯖꯦ ꯑꯣꯏꯗꯣꯏꯅꯦꯕ ꯅꯠꯇ꯭ꯔꯥ ꯑꯈꯣꯏꯒꯤ ꯍꯧꯔꯛꯐꯝꯖꯦ ꯏꯃꯥ ꯏꯃꯟ ꯃꯅꯥꯕꯒꯨꯝ ꯂꯣꯟꯗꯖꯦꯂꯣꯟ ꯇꯥꯏꯞꯁꯤꯡꯁꯦ ꯂꯣꯏ ꯃꯥꯟꯅꯩꯗꯅ ꯑꯗꯩ ꯍꯥꯏꯗꯤ ꯃꯣꯏꯒꯤ ꯀꯔꯤ ꯍꯥꯏ ꯍꯧꯔꯛꯐꯝ ꯃꯥꯟꯅꯩ ꯒꯥꯏꯅ ꯍꯥꯏꯅꯕꯗꯣ ꯑꯗꯨꯏ ꯒ꯭ꯔꯨꯞ ꯑꯃꯅꯤꯅ ꯈꯥꯏꯗꯣꯛꯏꯖꯦ
ꯎꯝ
ꯑꯗꯨꯅꯤ ꯀꯥꯡꯂꯨꯞ ꯑꯃꯗ ꯌꯥꯎꯔꯤꯕ ꯂꯣꯟ ꯑꯗꯨ ꯍꯧꯔꯛꯄ ꯑꯣꯏꯅ ꯂꯣꯟ ꯑꯗꯨꯗꯒꯤ ꯃꯊꯪ ꯃꯊꯪ ꯁꯟꯗꯣꯔꯛꯈꯤꯕꯅꯤ ꯍꯥꯏꯅ ꯂꯧꯅꯩ ꯑꯁꯤꯒꯨꯝꯕ ꯏꯇꯤꯍꯥꯁꯀꯤ ꯑꯣꯏꯕ ꯃꯤꯠꯌꯦꯡꯗꯒꯤ ꯂꯣꯟꯁꯤꯡ ꯑꯗꯨ ꯒꯤ ꯃꯔꯛꯇ ꯂꯩꯅꯔꯤꯕ ꯃꯔꯤ ꯑꯗꯨ ꯇꯥꯛꯅꯅꯕ ꯍꯣꯠꯅꯩ꯫
ꯑꯝ
ꯁꯝꯅ ꯌꯥꯝ ꯊꯤꯅ ꯁꯝꯅ ꯍꯥꯏꯔꯕ ꯃꯇꯝꯗ ꯖꯤꯅꯣꯂꯣꯖꯤꯀꯦꯜ ꯀ꯭ꯂꯥꯁꯤꯐꯤꯀꯦꯁꯟ ꯑꯣꯐ ꯂꯦꯡꯒ꯭ꯋꯦꯁ ꯐꯦꯃꯤꯗꯤ ꯍꯥꯏꯕꯁꯦ ꯀꯩꯅꯣ
ꯎꯝ
ꯂꯣꯟꯒꯤ ꯑꯥ ꯊꯥꯏꯅꯒꯤ ꯄꯥꯔꯤ ꯄꯨꯔꯤꯒꯤ ꯑꯣꯏꯕ ꯃꯔꯤꯗꯨꯗꯒꯤ ꯃꯇꯨꯡ ꯏꯜꯂꯒ ꯂꯣꯟꯗꯨꯒꯤ ꯀꯥꯡꯂꯨꯞ ꯈꯥꯏꯗꯣꯛꯄ꯫ ꯄꯥꯔꯤ ꯄꯨꯔꯤꯗꯩ ꯆꯠꯊꯔꯤꯕ ꯂꯣꯟꯗꯨꯒꯤ ꯃꯇꯨꯡ ꯏꯜꯂꯒ ꯂꯣꯟꯗꯨꯒꯤ ꯀꯥꯡꯂꯨꯞ ꯈꯥꯏꯗꯣꯛꯄ꯫
ꯎꯝ
ꯃꯥꯟꯅꯕ ꯂꯣꯟꯒꯤ ꯍꯧꯔꯛꯐꯝ ꯌꯥꯔꯦ ꯁꯤꯁꯨ ꯍꯥꯏꯔꯅꯤ꯫
ꯑꯗꯨꯝ ꯍꯩꯔꯅꯦꯕ ꯁꯤꯗꯤ ꯄꯥꯔꯒ ꯈꯔ ꯑꯗꯨꯝ ꯂꯥꯏꯕ ꯄꯣꯠꯅꯤꯅꯦ ꯑꯗꯨꯝ ꯈꯤꯇꯪ ꯄꯥꯕꯗꯨ ꯑꯗꯨꯝ ꯈꯪꯉꯦꯕ꯫
ꯎꯝ
ꯀꯩꯅꯣꯒꯤ ꯀꯩ ꯍꯥꯏꯅꯤ ꯁꯤ ꯂꯩ ꯑꯗꯨꯒ ꯀꯩꯅꯣꯁꯤꯅ꯫ ꯍꯥꯏꯌꯦꯁ ꯚꯦꯔꯥꯏꯇꯤ ꯋꯤꯠ ꯂꯦꯁ ꯅꯝꯕꯔ ꯑꯣꯐ ꯏꯁ꯭ꯄꯤꯀꯔ ꯚꯥꯔꯠꯀꯤ ꯄꯨꯟꯕ ꯃꯤꯁꯤꯡꯒꯤ ꯆꯥꯗ ꯖꯦꯔꯣ ꯄꯣꯏꯟ ꯑꯥꯏꯠ꯫ ꯇꯪ ꯈꯛꯇꯅ ꯈꯛꯇꯅꯦꯕ꯫ ꯃꯗꯨꯒꯤ ꯂꯣꯟ ꯀꯥꯡꯂꯨꯞꯁꯤꯡꯗꯨꯒꯤ ꯃꯅꯨꯡ ꯑꯟꯕ ꯂꯣꯟꯁꯤꯡꯒꯤ ꯃꯁꯤꯡꯗꯤ ꯌꯥꯝꯅ ꯃꯔꯥꯡ ꯀꯥꯏ꯫ ꯃꯂꯤꯌꯥ ꯍꯤꯃꯥꯂꯌꯥ ꯆꯤꯡꯁꯥꯡ ꯄꯔꯦꯡꯗ ꯂꯗꯥꯛ ꯂꯥꯗꯥꯛꯀꯤꯒꯤ ꯑꯁꯨꯝꯅ ꯅꯣꯡꯄꯣꯛ ꯄꯥꯡꯅ ꯕꯔꯃꯥ ꯐꯥꯎꯕ ꯂꯣꯟ ꯀꯥꯡꯂꯨꯞꯁꯤꯡ ꯉꯥꯡꯕ ꯃꯤꯑꯣꯏꯁꯤꯡ ꯁꯟꯗꯣꯛꯈꯤ꯫ ꯏꯤꯟꯗꯣ ꯌꯨꯔꯣꯄꯤꯌꯥꯟ ꯃꯅꯤꯄꯨꯔꯤ ꯑꯦꯁ ꯑꯦ ꯇꯤꯚꯦ ꯇꯣ ꯕꯔꯃꯟ ꯂꯦꯡꯒ꯭ꯋꯦꯁ꯫ ꯃꯩꯇꯩꯂꯣꯟ ꯅꯠꯇ꯭ꯔꯒ ꯃꯅꯤꯄꯨꯔꯤ ꯍꯥꯏꯔꯤꯕ ꯑꯁꯤ ꯃꯔꯨꯏ ꯑꯣꯏꯅ ꯃꯅꯤꯄꯨꯔ ꯑꯃꯗꯤ ꯃꯄꯥꯟ ꯂꯩꯕꯥꯛꯁꯤꯡꯗ ꯈꯨꯟꯗꯥꯔꯤꯕ ꯐꯨꯔꯨꯞꯁꯤꯡꯒꯤ ꯃꯤꯑꯣꯏꯕꯁꯤꯡꯅ ꯃꯤꯑꯣꯏꯕꯁꯤꯡꯅ ꯀꯥꯏꯋꯥꯏ꯫ ꯃꯤꯑꯣꯏꯁꯤꯡꯗ ꯃꯤꯑꯣꯏꯁꯤꯡꯅ ꯃꯃꯥꯂꯣꯟ ꯑꯣꯏꯅ ꯉꯥꯡꯅꯔꯤꯕ ꯂꯣꯟ ꯑꯃꯅꯤ ꯑꯩ ꯆꯪꯗꯦꯕ ꯂꯥꯏꯔꯤꯛ ꯄꯥꯕꯗꯣ ꯕꯦꯟꯒꯤ ꯇꯥꯟꯊꯥ ꯑꯃ ꯃꯈꯣꯟꯁꯤꯅꯅꯦ
ꯎꯝ
ꯉꯍꯥꯛꯇ ꯉꯁꯥꯏꯗꯒꯤꯕꯨꯗꯤ ꯄꯥꯕꯨꯗꯤ ꯄꯥꯏ ꯑꯗꯣ ꯑꯉꯥꯡꯁꯤꯡꯁꯦ ꯑꯩꯉꯣꯟꯗ ꯀꯩꯅꯣ ꯇꯧꯋꯦ ꯑꯩ ꯑꯦꯛꯖꯥꯝ ꯃꯅꯨꯡꯁꯤꯗ ꯃꯣꯏꯅ ꯃꯥꯁꯇꯔ ꯇꯧꯕꯅ ꯐꯔꯤꯔꯥ ꯐꯣꯔꯤꯌꯔ ꯇꯧꯕꯅ ꯐꯔꯤꯔꯥ ꯑꯦꯝ ꯌꯨꯗ ꯇꯧꯕꯅ ꯐꯔꯤꯔꯥ ꯗꯦꯝ ꯌꯨꯗ ꯇꯧꯕꯅ ꯐꯔꯤꯔꯥ ꯇꯧ ꯂꯩꯔꯦ ꯑꯩꯉꯣꯟꯗ
ꯍꯅ
ꯑꯩ ꯀꯩꯇ ꯈꯟꯕꯤꯖꯕꯗꯣ
ꯎꯝ
ꯑ ꯑꯩꯅ ꯑꯗꯨꯝ ꯃꯣꯏꯗ ꯏꯟꯁꯇ꯭ꯔꯛꯁꯟꯗꯣ ꯍꯥꯏꯗꯤ ꯑꯩꯅꯗꯤ ꯀꯃꯥꯏꯅ ꯑꯗꯨꯝ ꯇꯧꯋꯣꯗꯤ ꯍꯥꯏꯔꯨꯅꯦ ꯑꯗꯨꯕꯨ ꯑꯩꯅ ꯃꯥꯁꯇꯔ ꯇꯧꯔꯒꯅ ꯁꯨꯃꯥꯏꯅ ꯇꯧꯋꯤ ꯑꯗꯒꯤ ꯑꯦꯝ ꯌꯨꯗ ꯇꯧꯔꯒꯅ ꯁꯨꯃꯥꯏꯅ ꯇꯧꯋꯦ ꯍꯥꯏꯕꯅꯤ ꯗꯤ ꯑꯦꯝ ꯌꯨꯗ ꯇꯧꯔꯒꯅ ꯁꯨꯃꯥꯏꯅ ꯇꯧ ꯑꯗꯨꯒ ꯃꯥꯛ ꯑꯁꯨꯛ ꯑꯁꯨꯛ ꯁꯨꯃꯥꯏꯅ ꯂꯩꯕꯅꯤ ꯑꯗꯣ ꯐꯣꯔ ꯏꯌꯥꯔ ꯇꯧꯕꯅ ꯁꯨꯃꯥꯏꯅ ꯇꯧꯋꯤ ꯍꯥꯏꯕꯗꯨꯗꯤ ꯍꯥꯏꯕꯤꯔꯦ ꯑꯗꯣ ꯅꯣꯏ ꯑꯄꯥꯝꯕ ꯈꯟꯖꯔꯣꯅ ꯍꯥꯏꯕꯅꯦ
ꯎꯝ
ꯗ
ꯏ ꯕꯤꯖꯨ ꯍꯟꯗꯛ ꯍꯟꯗꯛꯀꯤ ꯂꯣꯏꯕꯗꯒꯤ ꯍꯟꯗꯛꯀꯤ ꯑꯦꯠꯃꯤꯁꯟꯕꯒꯤꯗꯤ ꯍꯥꯞꯅꯤ ꯍꯥꯏ ꯃꯊꯪꯒꯤ ꯁꯦꯁꯟꯗꯩꯗꯤ ꯇꯨ ꯌꯔꯁ ꯃꯥꯁꯇꯔ ꯊꯝꯃꯔꯣꯏ ꯍꯥꯏ
ꯇꯨ ꯏꯔꯁꯀꯤ
ꯎꯝ
ꯋꯥꯟ ꯏ ꯌꯔꯁꯀꯤ ꯅꯠꯇꯕ
ꯃꯁ ꯃꯁꯠꯇ ꯎꯗꯥꯍꯔꯅ ꯁꯍꯤ ꯑꯅꯤꯅ ꯇꯧꯔꯝꯕꯗꯨꯣ
ꯑꯥ
ꯁꯍꯤ ꯃ ꯊꯃꯔꯑꯣ ꯍꯥꯏ
ꯑꯁ ꯃꯣꯏꯗ ꯋꯥꯔꯝꯃꯅꯤ
ꯍꯥꯏꯗꯤꯁꯤꯅꯦ ꯍꯥꯏꯁꯤ ꯀꯩꯅꯣ ꯍꯥꯏꯕ ꯃꯇꯝꯗ ꯐꯣꯔ ꯏꯌꯥꯔ ꯇꯝꯕꯁꯦ ꯀꯝꯄꯜꯁꯔꯤꯅꯤ ꯍꯥꯏ ꯍꯥꯏꯔꯛꯄꯅꯦꯕ
ꯃꯥꯅꯦꯦ ꯅꯨꯡꯉꯥꯏꯔꯦ ꯑꯩꯈꯣꯏ ꯀꯣꯔꯤꯌꯔ ꯇꯝꯃꯨꯕ
ꯃ ꯇ ꯃꯅ ꯀꯥꯟꯅ
ꯎꯝ ꯑꯗꯨꯗꯤ ꯑꯩ ꯑꯗꯨ ꯄꯥꯎꯗꯝꯁꯨ ꯑꯉꯥꯡꯈꯩꯗꯨꯗ ꯍꯥꯏꯕꯤꯈ꯭ꯔꯒꯦ
ꯑꯗꯨꯗꯣ ꯆꯨꯝꯃꯦ ꯂꯥꯜꯂꯤ ꯍꯥꯏꯗꯤꯗꯤ
ꯍ ꯍꯣꯏ ꯑꯣꯕꯨ ꯎꯝ ꯍ ꯍꯥꯏꯅ ꯔꯦꯃꯤꯅꯥ ꯈꯈꯤ ꯇꯃꯣ ꯄꯣꯂꯤꯁꯤꯗꯣ ꯃꯣꯏꯅ ꯂꯥꯛꯏꯕꯅꯤꯅ ꯁꯦꯝꯗꯣꯛꯏꯕꯅꯤꯅ ꯩꯅ ꯇꯝꯍꯟꯅꯤꯡꯉꯝꯒꯅꯤꯕ ꯃꯦꯟꯃꯥꯔ ꯇꯥꯗꯅ ꯍꯦꯛꯇ ꯍꯥꯞꯆꯤꯟꯕ ꯌꯥꯕ ꯅꯠꯇꯦꯕ
ꯎꯝ ꯊꯝꯗꯕꯅꯗꯤ ꯐꯥꯏ
ꯍꯣꯏꯔ ꯃꯣꯏꯊꯄ ꯇꯧꯅꯤꯡꯕ ꯇꯧꯖꯔꯁꯦ ꯑꯩꯈꯣꯏ ꯗꯤꯒ꯭ꯔꯤ ꯐꯪꯉꯒ ꯂꯣꯏꯔꯦ
ꯅ ꯇꯗꯦ ꯍꯧꯛꯁꯨ ꯊꯕꯛ ꯀꯧꯕꯗ ꯐ ꯌꯥꯔꯦ ꯍꯦꯗ ꯍꯥꯏꯌꯦ
ꯎꯝ
ꯎꯝ
ꯇꯔꯦ
ꯎꯝ
ꯆꯥꯎꯗꯥꯝꯕ
ꯆꯗ ꯐꯣꯏꯁꯦ
ꯁꯥꯇ꯭ꯔꯦ ꯑꯗꯨ
ꯆꯥꯛꯀ ꯊꯣꯡꯕ ꯅꯪꯗꯦ
ꯎ
ꯁꯅꯤ ꯔꯒꯥ ꯐꯥꯎꯗ꯭ꯔꯕ ꯑꯗꯨ
ꯁꯨꯄꯌꯥꯗꯣ ꯍꯌꯦꯡ ꯂꯥꯛꯀꯅꯤꯕ ꯑꯌꯨꯛꯇ ꯋꯥꯗꯤ ꯇꯤ ꯑꯃ ꯂꯩ ꯍꯥꯏ ꯁꯤꯁꯤꯒꯤ ꯑꯗꯨꯒꯤ ꯑꯌꯨꯛꯇ ꯂꯥꯛꯑꯒ ꯑꯃꯨꯛ ꯅꯨꯡꯊꯤꯟ ꯅꯍꯟꯒꯤ ꯑꯣꯏꯔꯕꯅꯤ ꯃꯥꯗ ꯌꯨꯝꯗ ꯆꯠꯂꯒ
ꯅꯦꯆꯔꯒ ꯁꯝꯅꯔꯒ ꯂꯩꯈꯦꯕ
ꯌꯨꯝ ꯂꯩꯒꯦ ꯍꯥꯏꯔ ꯑꯗꯨꯝ
ꯌꯨꯝꯗ ꯃꯇꯝ ꯈꯔ ꯀ꯭ꯂꯥꯁ ꯍꯧꯗ꯭ꯔꯤ ꯐꯥꯎꯗꯤ ꯌꯨꯝꯗ ꯂꯩꯒꯦꯅ ꯍꯥꯏꯕ ꯂꯩ ꯌꯩ ꯃꯣꯏ ꯋꯥꯠꯂꯤ ꯑꯦꯛꯖꯥꯝ ꯑꯃꯃꯨꯛ ꯇꯧꯁꯜꯂꯦꯗꯅ ꯍꯧꯖꯤꯛ ꯑꯦꯝ ꯑꯦꯒꯤ
ꯑꯗꯨꯅ ꯑꯗꯨꯝ ꯀꯩꯅꯣ ꯇꯥꯗ ꯃꯥ ꯚꯦꯀꯦꯁꯟ ꯀꯥꯔꯛꯑꯒ ꯑꯗꯨꯝ ꯇꯥꯔꯅꯤ ꯀ꯭ꯂꯥꯁ ꯐꯖꯅ ꯇꯧꯈꯤꯔꯣꯏꯕ ꯚꯦꯀꯦꯁꯟ ꯗꯦ ꯀꯩꯅꯣ ꯑꯗꯩꯅꯦ ꯁꯚꯦꯟ ꯁꯤꯛꯁꯇꯤꯟ ꯂꯩꯔꯒꯅ ꯃꯔꯔꯝ ꯐꯣꯔꯇꯤꯟꯗꯩ ꯑꯗꯣ ꯍꯧꯖꯤꯛꯐꯥꯎ ꯀ꯭ꯂꯥꯁ ꯍꯧꯗꯦ ꯑꯗꯨꯅ ꯑꯗꯨꯝ ꯃꯣꯏ ꯃꯃꯤ ꯑꯃꯗ ꯂꯩꯕꯅ ꯐꯩꯩꯅ ꯈꯟꯕ ꯑꯗꯨ ꯃꯥ
ꯄꯣꯤꯟꯗꯒꯕꯣ
ꯄꯣꯇꯤꯟ ꯂꯩꯅ ꯈꯪꯗꯦ ꯑꯗꯨꯗꯤ
ꯑꯗꯨ ꯅꯣꯏꯒꯤ ꯀꯩꯅꯣꯒꯤꯗꯤ ꯐꯣꯔꯤꯌꯥꯥ ꯇꯝꯗꯕꯈꯩꯗꯤ ꯑꯗꯨꯝ ꯃꯥꯁꯇꯔꯗꯣ ꯑꯗꯨꯝ ꯆꯍꯤ ꯑꯃꯗ ꯑꯗꯨꯝ ꯗꯥꯏꯔꯦꯛ ꯇꯧꯊꯕ ꯑꯦꯗꯃꯤꯁꯟ ꯐꯪꯅꯤꯦ ꯍꯥꯏꯔ ꯀꯩ ꯍꯥꯏꯒꯦ
ꯀꯩꯝ ꯍꯥꯏꯗꯦ ꯑꯗꯨ ꯍꯥꯏꯗꯤꯦ ꯑꯦꯟꯇ꯭ꯔꯥꯟꯁ ꯇꯧꯅꯤ ꯍꯥꯏ ꯑꯣꯖꯥꯅ ꯑꯇꯣꯞꯄꯥ ꯀꯣꯂꯦꯖꯇꯩꯁꯨ ꯁꯥꯇ꯭ꯔ ꯃꯌꯥꯝ ꯂꯥꯛꯀꯅꯦꯕ ꯑꯗꯨꯗꯨꯗꯤ ꯑꯗꯨꯝ ꯑꯦꯟꯇ꯭ꯔꯥꯟꯁ ꯑꯣꯏꯅ ꯇꯧꯅꯤ ꯅꯣꯏ ꯑꯩ ꯊꯥꯖꯈꯒꯦ ꯑꯩ ꯊꯥꯖꯜꯂꯒꯦ ꯑꯩ ꯆꯍꯤ ꯑꯅꯤꯒꯗꯤ ꯇꯧꯔꯨꯕꯗꯤ ꯉꯝꯃꯔꯣꯏ ꯆꯍꯤ ꯑꯃꯃꯝ
ꯑꯩꯅ ꯍꯥꯏꯩꯅ ꯑꯦꯝ ꯏꯕꯤ ꯆꯍꯤ ꯑꯃꯒꯤ ꯀꯧꯏꯦꯕꯟꯗ
ꯎꯝ
ꯌ ꯏ ꯒꯤ ꯇꯥꯖꯦꯂꯩ ꯗꯃ ꯒꯤ ꯇꯥꯖꯦꯂꯣ ꯍꯥꯏꯕ
ꯍꯣꯏ ꯊꯥꯖꯟꯒꯦ ꯅꯣꯏꯗꯣ ꯀꯩꯅꯣ ꯔꯦꯖꯤꯁꯇ꯭ꯔꯦꯁꯟ ꯀ꯭ꯂꯣꯁ ꯀꯝ ꯀꯥꯟ ꯇꯣꯡꯗꯣꯏꯅꯣ
ꯈꯥꯥꯡꯒꯦ
ꯗ ꯇꯣꯝꯕꯗ ꯍꯪꯉꯒꯦ
ꯍ ꯍꯣꯏ ꯌꯥꯗꯧꯕ ꯃꯥꯗꯤ ꯈꯪꯅꯤ ꯈꯪꯒꯅꯤ
ꯃꯥꯗꯤ ꯃꯥꯥꯏ ꯅꯝꯕꯔꯒꯗꯣ ꯍꯦꯞ ꯀꯔꯤ ꯍꯦꯜꯞ ꯂꯥꯏꯟ ꯅꯝꯕꯔ ꯑꯣꯏꯅꯒ ꯊꯦꯠꯇꯣꯛꯇꯗꯅ
ꯎꯝ ꯋꯥ ꯇ ꯎꯣꯔꯀꯥꯕ ꯌꯥꯗ
ꯎꯝ ꯃꯥ ꯑꯃꯨꯛꯁꯨ ꯂꯩꯈꯤꯗꯣꯏꯔ
ꯌꯦꯄꯅꯤ
ꯎꯝ ꯂꯦꯞ ꯐꯅ ꯂꯦꯞꯄꯤ ꯑꯗꯨꯗꯤ ꯃꯥ ꯄꯤ ꯑꯩꯆ ꯗꯤ ꯇꯧꯗ ꯇꯥꯔꯦ
ꯇꯧꯔ
ꯑꯇꯣꯞꯐꯝꯗ ꯃꯥꯁꯇꯔ ꯇꯧꯗꯣꯏꯕ ꯎꯝ ꯐꯔꯦ ꯐꯔꯦ
ꯃꯥꯁꯨ ꯋꯥꯖꯥ ꯃ ꯌꯥ ꯇ
ꯀꯖꯗ ꯐꯥꯏꯗ ꯐꯇ ꯐꯇ ꯐꯇ ꯃꯤꯁꯨ ꯅꯠꯇꯦ ꯑꯩꯈꯣꯏ ꯑꯗꯨꯝ ꯋꯥꯏꯁ ꯁꯥꯟꯅꯕ ꯌꯥꯕ ꯃꯤꯅꯦ
ꯎꯝ ꯀꯥꯏꯕꯅꯦ ꯃꯤ ꯉ ꯑꯗꯨꯝ ꯇꯥꯗꯕ ꯑꯣꯏꯗ
ꯇꯥꯏ ꯇꯥꯏ ꯌꯥꯝ ꯇꯥꯏ ꯑ ꯂꯧꯗꯦꯍꯦ ꯇꯧꯕ ꯃꯤ ꯅꯠꯇꯦꯕ
ꯌꯧꯖ
ꯎꯝ
ꯎ ꯀꯛꯇ ꯀꯇ
ꯇꯠꯇꯣꯏ ꯇꯠꯇꯣꯏ ꯌꯥꯁ ꯅꯗꯃꯤꯅꯤꯍ